ꯎꯝ
ꯨꯒꯨꯗ ꯃꯣꯔꯅꯤꯡ ꯀꯔꯤ ꯇꯣꯕ꯭ꯔꯣ
ꯀꯩꯁꯨ ꯇꯧꯗꯦ ꯍꯧꯖꯤꯛ ꯀꯥꯟꯗꯤ
ꯑꯩꯁꯨ ꯀꯩꯁꯨ ꯇꯧꯗꯦ ꯑꯗꯨꯝ ꯂꯩꯌꯦ
ꯑꯥ ꯆꯥꯛ ꯆꯥꯔꯕ꯭ꯔꯣ
ꯆꯥ ꯍꯧꯖꯤꯛꯅ ꯆꯥꯒꯦ ꯍꯥꯏꯅ ꯇꯧꯔꯦ
ꯑꯣ ꯑꯣ
ꯅꯪꯗꯤ ꯆꯥꯔꯕ꯭ꯔꯣ
ꯑꯩꯗꯤ ꯍꯧꯖꯤ ꯍꯣꯏ ꯈꯤꯇꯪ ꯆꯥꯔꯦ
ꯑꯣ ꯀꯔꯤ ꯏꯟꯁꯥꯡ ꯆꯥꯕ꯭ꯔꯥ ꯅꯈꯣꯏꯗꯤ
ꯑꯈꯣꯏꯗꯤ ꯅꯁꯤꯗ ꯑꯂꯨꯒ ꯑꯗꯨꯒ ꯀꯣ
ꯎꯝ ꯎꯝ ꯑꯈꯣꯏꯗꯤ ꯑꯂꯨꯅ ꯊꯣꯡꯕꯤꯌꯦ
ꯍꯥꯎꯕ꯭ꯔ ꯑꯗꯨꯗꯤ
ꯈꯪꯗꯦꯗ ꯍꯧꯖꯤꯅ ꯆꯥꯒꯦꯍꯥꯏꯔꯒ ꯇꯧꯋꯦ
ꯑꯣ
ꯍꯥꯎꯕ꯭ꯔꯥ ꯍꯥꯎꯇꯕ꯭ꯔꯥ ꯈꯪꯗꯦ
ꯎꯝ ꯎꯝ ꯐꯔꯦ ꯅꯨꯡꯉꯥꯏꯔꯦ
ꯎꯝ ꯉꯁꯤ ꯀꯔꯤ ꯇꯧꯒꯦꯔꯥ
ꯉꯁꯤꯗꯣ ꯍꯧꯖꯤꯛꯀꯤꯗꯣ ꯀ꯭ꯂꯥꯁ ꯆꯛꯂꯕ ꯑꯗꯨꯒ ꯍꯧꯖꯤꯛꯀꯤꯗ ꯆꯠꯀꯦ
ꯑꯣ ꯑꯗꯨ ꯇꯤꯌꯥ ꯀ꯭ꯂꯥꯁ ꯂꯩꯕ꯭ꯔꯥ
ꯍꯣꯏ ꯂꯩꯌꯦ
ꯎꯝ ꯌꯥꯝ ꯐꯥꯔꯦ
ꯍꯣꯏ ꯍꯣꯏ
ꯑꯗꯨ ꯀꯔꯤ ꯍꯥꯏꯁꯤꯔꯣ ꯍꯥ
ꯀ꯭ꯂꯥꯁ ꯂꯩꯕꯔꯣ
ꯀ꯭ꯂꯥꯁ ꯂꯩꯌꯦ ꯑꯩꯁꯨ ꯀ꯭ꯂꯥꯁ ꯂꯩꯌꯦ ꯑꯍꯝ ꯑꯩꯗꯤꯀꯣ ꯄꯨꯡ ꯇꯥꯔꯥꯗ
ꯑꯣ
ꯍꯥꯠꯆꯨ ꯃꯣꯏꯔꯣꯃꯥ ꯁꯤ ꯇꯥꯗꯤ
ꯑꯣ ꯑꯣ ꯇꯥꯔꯦ ꯇꯥꯔꯦ
ꯍꯣꯏ ꯅꯪꯗꯤ ꯄꯨꯛ ꯀꯌꯥꯗ ꯆꯠꯀꯦꯔꯥ
ꯍꯧꯖꯤꯛ ꯄꯨꯟ ꯇꯔꯥꯃꯥꯊꯣꯏꯗ
ꯌꯥ ꯇꯔꯥꯃꯊꯣꯏꯗ
ꯍꯣꯏ
ꯃꯣꯏꯆꯤꯠ
ꯀ꯭ꯂꯥꯁ ꯀꯌꯥ ꯂꯩꯌꯦ ꯃꯈꯣꯏꯗꯣ
ꯄꯁ ꯑꯍꯨꯝ ꯂꯩꯌꯦ
ꯑꯣ
ꯑꯍꯨꯝ ꯅꯈꯣꯏꯗꯤ
ꯑꯩꯈꯣꯏꯗꯥꯏ ꯑꯅꯤ ꯈꯛꯇꯥꯅꯤ
ꯑꯣ ꯑꯅꯤ ꯈꯛꯇꯔꯥ
ꯍꯣꯏ
ꯎꯝ ꯃꯔꯦꯗꯥ
ꯍꯣꯏ ꯑꯗꯨꯅꯦ ꯄ꯭ꯂꯁ ꯂꯩꯇ꯭ꯔꯗꯤ ꯅꯨꯡꯉꯥꯏꯅꯤ
ꯍꯣꯏ ꯑꯗꯨꯅꯦꯕ ꯑꯩꯗꯤ ꯀ꯭ꯂꯥꯁꯁꯨ ꯀꯥꯅꯤꯡꯗ꯭ꯔꯦꯗ ꯋꯥꯔꯦꯗ
ꯑꯗꯨꯅꯦ ꯑꯗꯨ ꯀ꯭ꯂꯥꯁꯇ ꯂꯩꯔꯁꯨ ꯎꯝ ꯇꯥꯏ ꯇꯌꯥ ꯑꯗꯨꯑꯣꯏꯔꯁꯨ ꯑꯩꯗꯤ ꯗꯨꯇꯤꯗꯤ ꯆꯠꯅꯤꯡꯗ꯭ꯔꯦ
ꯗꯨꯇꯤ ꯆꯠꯅꯤꯡꯗꯦ ꯑꯗꯨꯇꯤ ꯑꯣ ꯑꯣ ꯂꯣꯏꯗ꯭ꯔꯦ ꯗ꯭ꯌꯨꯇꯤ
ꯍꯣꯏ ꯂꯣꯏꯇ꯭ꯔꯦ ꯇꯥꯡꯁꯨ
ꯎꯝ ꯎꯝ
ꯎꯝ ꯀꯥꯏ ꯊꯣꯡꯖꯤ ꯑꯥꯏ ꯆꯥꯛ ꯆꯥꯔꯕ ꯅꯪ
ꯍꯣꯏ ꯆꯥꯛ ꯆꯥꯏꯌꯦ
ꯑꯗꯨꯗꯤ ꯅꯪ ꯑꯩꯅ
ꯌꯥꯝ ꯐꯠꯇꯦ
ꯑꯗꯨ ꯑꯣ ꯗꯣꯏꯔꯗꯤ
ꯊꯨꯝ ꯌꯥꯝ ꯂꯩꯌꯦ ꯀꯔꯤꯗ ꯐꯠꯇꯦ
ꯍꯧꯖꯤꯛ ꯄꯨꯟ ꯅꯥꯏꯟ ꯇ꯭ꯋꯦꯟꯇꯤ ꯐꯣꯔ ꯃꯦꯝ ꯍꯥ ꯍꯣꯏ ꯍꯣꯏ ꯇꯔꯦꯀꯣ
ꯎꯝ
ꯄꯟ ꯃꯝ ꯂꯝ ꯂꯩꯌꯦ ꯗꯨꯅꯥ ꯅꯨꯡꯉꯥꯏꯇꯦ ꯍꯣꯏ ꯈꯤꯇꯪ ꯀꯤꯒꯦ ꯌꯥꯝꯅꯇꯨ ꯀꯤꯗꯦ
ꯑꯗꯨꯗꯤ ꯀꯔꯤꯀꯤ ꯀꯤꯕ꯭ꯔꯥ
ꯑꯗꯨꯃꯥꯏꯅ ꯑꯣ ꯐꯣꯟꯗꯋꯥꯔꯤ ꯁꯥꯅꯕꯗ ꯅꯨꯡꯉꯥꯏꯇꯦꯍꯦ ꯃꯥꯒꯤ ꯃꯝ ꯃꯅꯨꯡꯗ
ꯎꯝ
ꯃꯆꯨꯟꯗ ꯆꯨꯝ ꯆꯨꯅꯦ
ꯑꯧ
ꯈꯤꯇꯪ ꯗꯨ ꯔꯤꯁꯄ‌ꯦꯛ ꯇꯧꯔꯁꯨ ꯌꯥꯏꯀꯣ ꯃꯈꯣꯏ ꯎꯝ ꯃꯥꯒꯤꯗꯨ ꯑꯗꯨꯅꯦ
ꯅꯪꯗꯤ ꯀꯔꯤ ꯇꯧꯕ꯭ꯔꯥ ꯍꯧꯖꯤꯛ ꯀꯥꯟ
ꯑꯩ ꯍꯧꯖꯤꯛꯇꯣ ꯂꯥꯏꯔꯤꯛ ꯈꯤꯇꯪ ꯅꯣꯠꯁ ꯏꯒꯦ
ꯎꯝ
ꯃꯦꯝꯒꯤꯗꯨꯀꯣ
ꯎꯝ
ꯅꯣꯆ ꯈꯤꯇꯪ ꯏꯒꯦꯟ ꯍꯨꯖꯤꯛ
ꯑꯣ ꯃꯥꯅ ꯏꯌꯣ ꯍꯥꯏꯕ꯭ꯔꯥ
ꯅꯠꯇꯦ ꯍꯥꯏꯗꯦ ꯑꯗꯨ ꯑꯣꯏꯔꯁꯨ ꯑꯩꯗꯤ ꯇꯦꯛꯁꯕꯨꯛ ꯂꯩꯇꯦ ꯑꯗꯨꯅ ꯑꯥꯏ ꯗꯣꯟꯅꯣ ꯈꯤꯇꯪ ꯏꯒ‌ꯦ ꯑꯗꯨꯝꯃꯤꯅ
ꯎꯝ
ꯅꯪꯗꯤ ꯂꯩꯕ꯭ꯔꯣ
ꯎꯝ ꯂꯩꯔꯗꯤ
ꯑꯣ ꯑꯣ ꯐꯔꯦ ꯍꯥꯏꯗꯨꯅꯤ
ꯎꯝ ꯎꯝ ꯅꯪꯗꯤ ꯀꯩꯗꯧꯉꯩ ꯂꯣꯏ ꯂꯧ ꯖꯤ ꯂꯣꯏꯖꯤꯔꯥ
ꯀꯔꯤ
ꯅꯪꯒꯤ ꯈꯣꯔꯁ
ꯑꯩꯒꯤꯀꯣꯔꯁꯨ ꯍꯧꯖꯤꯛꯁꯨ ꯊꯥ ꯑꯟꯅꯤ ꯑꯍꯨꯝ ꯃꯔꯤꯒꯨꯝꯕ ꯂꯩꯌꯦ ꯅꯪꯒꯤꯗꯤ
ꯑꯩꯗꯤ ꯑꯃ ꯈꯛꯇ ꯂꯩꯌ‌ꯦ
ꯑꯁ ꯑꯗꯨꯗꯤ ꯅꯨꯡꯉꯥꯏꯔꯦꯍꯦ ꯅꯪꯗꯣ
ꯑꯣ
ꯑꯃꯨꯛꯀ ꯏꯟꯇ꯭ꯔꯟ ꯂꯩꯕ꯭ꯔꯣ ꯅꯈꯣꯏꯗꯤ
ꯂꯩꯇ‌ꯦꯗꯥ
ꯎꯝ ꯑꯗꯨ ꯑꯣꯏꯔꯗꯤ ꯑ ꯂꯣꯏꯔꯗꯤ ꯀꯗꯥꯏꯗ ꯆꯠꯀ‌ꯅꯤ ꯅꯪ
ꯐꯪꯗ꯭ꯔꯤ ꯑꯗꯨꯒꯨꯝꯕꯗꯤ ꯈꯪꯗ꯭ꯔꯦ
ꯑꯣ ꯍꯣ
ꯅꯪꯖꯦ
ꯑꯩꯁꯨ ꯍꯨꯖꯤꯛꯇꯤ ꯈꯟꯗ꯭ꯔꯦ ꯀꯔꯤ ꯇꯧꯀꯦ ꯀꯔꯤꯗ ꯆꯠꯀꯤꯅꯤ ꯑꯗꯨꯒꯨꯝꯕ ꯈꯟꯗꯦ ꯑꯩꯒꯤ ꯌꯨꯝꯗꯁꯨꯀꯣ ꯋꯥꯔꯤ ꯁꯥꯗꯦ ꯑꯗꯨꯅꯦ ꯑꯩ ꯍꯧꯖꯤꯛꯇꯤ ꯈꯟꯗ꯭ꯔꯦ
ꯑꯣ ꯅꯪꯒꯤ ꯌꯨꯝ ꯇꯗꯤ ꯀꯅꯥ ꯀꯅꯥ ꯂꯩꯕ꯭ꯔꯥ
ꯑꯩꯒꯤ ꯌꯨꯝꯗꯗꯤ ꯑ ꯎꯝ ꯍꯧꯖꯤꯛ ꯑꯗꯨꯝ ꯌꯨꯝꯗ ꯑꯩꯒꯤ ꯃꯃꯥ ꯈꯛꯇ ꯂꯩꯌꯦ
ꯎꯝ ꯅꯪꯒꯤ ꯏꯆꯦ ꯈꯣꯏꯗꯤ
ꯏꯆꯦꯗꯣ ꯃꯗꯣ ꯑ ꯃꯥꯒꯤꯅꯨꯄꯥꯒꯤ ꯌꯨꯝꯗ ꯂꯩꯌꯦ
ꯅꯝ ꯅꯪꯒꯤ ꯁꯤꯕꯤꯡꯁ ꯀꯌꯥ ꯂꯩꯌꯦ
ꯑꯩꯈꯣꯏ ꯃꯌꯥꯝ ꯄꯨꯝ ꯂꯩꯌꯦ
ꯑꯥ
ꯑꯗꯨꯗꯗꯤ ꯅꯪ ꯌꯨꯝ ꯄꯥꯡꯈ꯭ꯔꯦꯀꯣ
ꯄꯥꯡꯈ꯭ꯔꯦ ꯍꯥꯏꯗꯤ
ꯑꯣ ꯅꯪꯒꯤ ꯃꯞ ꯃꯞ ꯅꯦꯅꯀꯣ ꯑꯗꯨ ꯀꯦꯌ꯭ꯔꯇ ꯀꯔꯤ ꯇꯧꯔꯤ
ꯑꯃ ꯍꯣꯝ ꯑꯗꯨꯝ ꯂꯩꯌꯦꯗꯥ ꯀꯔꯤꯁꯨ ꯇꯧꯗꯦ
ꯑꯣ ꯃꯥ ꯅꯪ ꯅꯨꯡꯁꯤꯕ ꯂꯩꯕꯝ ꯂꯩꯕ꯭ꯔꯣ
ꯃꯥꯗꯨꯀꯣ
ꯑꯥ
ꯅꯪꯉꯣꯟꯗ ꯅꯪꯕꯨ ꯅꯣꯏ ꯃꯌꯥꯝꯅ ꯅꯣꯏꯟꯁꯤꯕ ꯂꯩꯕ꯭ꯔꯣ?
ꯍꯣꯏ ꯌꯥꯝ ꯅꯨꯡꯉꯣꯟꯁꯤꯌꯦ
ꯎꯝ ꯐꯥꯔꯦ ꯑꯗꯨꯗꯤ ꯅꯪꯁꯨ ꯈꯟꯗ꯭ꯔ ꯗꯨꯁꯨ ꯀꯗꯥꯏꯗꯥ ꯂꯩꯌꯦ ꯑꯗꯨꯁꯨ ꯈꯟꯗꯦ ꯂꯥꯁ ꯄꯦꯖꯀꯨꯝꯕ ꯂꯩꯕꯅꯦ
ꯑꯗꯨꯔꯥ
ꯍꯣꯏ ꯒ꯭ꯔꯣꯗꯗꯥ ꯑꯠ ꯑꯦꯟꯇꯤꯅꯦꯠꯇꯜ ꯀꯤ ꯐꯔꯟꯗꯥ ꯂꯩꯌꯦ ꯈꯅꯤꯀꯣ ꯅꯪꯆꯨ
ꯀꯣꯏꯔꯤꯕ
ꯑꯗꯨ ꯒ꯭ꯔꯣ ꯇꯨ
ꯇꯣꯗꯇ꯭ꯂ꯭ꯔ ꯀꯨꯝꯕ ꯑꯗꯨꯒꯗꯨ
ꯅꯨꯡꯉꯥꯏꯇꯦꯍꯦ
ꯅꯨꯡꯉꯥꯏꯇꯦ ꯍꯣꯏ ꯅꯈꯣꯏꯗꯤ ꯍꯣꯁꯇꯦꯜꯗ ꯀꯗꯥꯏ ꯄꯤꯕ꯭ꯔꯥ?
ꯑꯈꯣꯏꯇꯨ ꯃꯤ ꯃꯤ ꯍꯔꯁꯦ ꯀꯥꯇꯨꯀꯥ ꯁꯟꯗꯦ ꯀꯣ ꯑꯈꯣꯏꯗꯤ ꯌꯦꯟ ꯄꯤꯌꯦ
ꯑꯗꯨꯀꯥ ꯎꯝ ꯋꯥꯟꯁꯗꯦ ꯑꯗꯨꯒ
ꯀꯔꯤꯔꯥ ꯁꯠꯇꯔꯗꯦ ꯃꯣꯔꯅꯤꯡꯗꯒꯨꯝꯕ ꯑꯗꯨꯒ ꯑꯈꯣꯏꯗꯨ ꯌꯦꯔꯨꯝ ꯄꯤꯌꯦ꯫
ꯎꯝ
ꯑꯇꯩꯇꯩ ꯅꯨꯃꯤꯠꯇꯨ ꯗꯥꯜꯒꯔꯥ, ꯍꯋꯥꯏꯒꯦꯔꯥ ꯑꯗꯨꯒ ꯃꯪꯒꯪꯒꯨꯝꯕ ꯀꯌꯥ ꯀꯔꯤ ꯀꯔꯤ ꯄꯤꯌꯦ
ꯎꯝ
ꯍꯥꯎꯇꯦ ꯅꯈꯣꯏꯗꯤ
ꯅꯈꯣꯏꯒꯤꯗꯤ ꯎꯝ ꯍꯦꯟꯖꯥꯡꯗꯨ ꯑꯥ ꯀꯔꯤ ꯍꯥꯏꯕ? ꯍꯥꯕ꯭ꯔꯣ
ꯍꯥꯎꯋꯦ ꯌꯝ ꯍꯥꯎꯋꯦ
ꯑꯣ ꯀꯔꯤ ꯀꯔꯤ ꯄꯤꯌꯦ ꯅꯈꯣꯏꯗꯨ?
ꯑꯁ ꯎꯝ ꯍꯥꯎꯇꯦꯗ ꯀꯗꯥꯏꯗꯒꯤ ꯍꯣꯁꯇꯦꯜꯒꯤ ꯀꯔꯤꯗꯤ ꯍꯥꯎꯒꯅꯤ ꯗꯥꯜꯒꯨꯝꯕ ꯄꯤꯌꯦ ꯑꯝ ꯏꯔꯣꯟꯕ ꯁꯦꯝꯔꯒ ꯄꯤꯌꯦ ꯍꯥꯎꯇꯦ ꯑꯗꯨ ꯒꯨꯝꯕꯁꯨ
ꯎꯝ
ꯑꯗꯨ ꯑꯣꯢꯔꯗꯤ ꯀꯔꯤ ꯎꯝ ꯀꯔꯤ ꯍꯥꯏꯕꯔ ꯑꯩꯅ ꯑꯦ ꯅꯪ ꯅ ꯃꯤ ꯀ꯭ꯌꯥ ꯂꯩꯌꯦ
ꯑꯩ ꯃ꯭ꯌꯨ ꯈꯣꯏꯒꯤ ꯃꯤꯔ ꯎꯝ ꯃꯤ ꯑꯈꯣꯏꯝ
ꯀꯔꯤ ꯍꯥꯕ
ꯃꯤ ꯃꯉꯥ ꯂꯩꯌꯦ
ꯑꯣ ꯐꯔꯦ
ꯅꯨꯄꯤ ꯑꯍꯨ ꯅꯨꯄꯤ ꯑꯍꯨꯝ ꯅꯨꯄꯥ ꯑꯅꯤ
ꯑ ꯐꯔꯦ ꯐꯔꯦ
ꯑꯗꯨ ꯑꯣꯢꯔꯗꯤ ꯐꯔꯦꯀꯣ
ꯅꯛꯀꯔꯦꯕ
ꯑꯗꯨ ꯑꯣꯏꯔꯗꯤ ꯐꯔꯦ
ꯀꯔꯤ ꯍꯥꯏꯕ
ꯑꯠ ꯅꯠꯇꯦ ꯅꯈꯣꯏꯗꯨ ꯅꯨꯄꯤꯁꯨ ꯃꯔꯤ ꯅꯨꯄꯥꯁꯨ ꯑꯦ ꯅꯨ ꯄꯤꯖꯨ ꯑꯅꯤ ꯅꯨꯄꯥꯁꯨ ꯑꯟ ꯅꯦ ꯑꯩꯗꯤ ꯀꯨꯝꯕ ꯂꯩꯔꯗꯤ ꯐꯔꯦ ꯑꯗꯨꯃꯥꯏ ꯍꯥꯏꯝꯅꯦ
ꯍꯣꯏ ꯍꯣꯏ ꯐꯕꯅꯦ ꯑꯗꯨꯒꯨꯝꯕꯟ ꯅꯈꯣꯏꯗꯤ ꯑꯍꯨꯝ ꯀꯣ
ꯍꯣꯏ ꯍꯣꯏ ꯍꯣꯏ
ꯑꯣꯝ ꯐꯕꯅꯤꯗ ꯑꯗꯨꯁꯨ
ꯅꯠꯇꯦ ꯍꯥꯏꯗꯤ ꯅꯨꯡꯁꯤꯠꯅꯖꯨ ꯍꯦꯟꯅ ꯄꯝꯃꯦ ꯍꯥꯗꯤ
ꯅꯪ ꯄꯝꯕ꯭ꯔꯣ
ꯍꯣꯏ ꯑꯗꯨꯃꯥꯏꯅ
ꯑꯁ ꯇꯜꯂꯤꯍꯦ
ꯎꯏ ꯌꯨꯝꯗ ꯊꯕꯛꯁꯨ ꯌꯥꯝ ꯆꯤꯜꯂꯦꯀꯣ ꯑꯗꯨ ꯑꯣꯏꯔꯦꯗꯣ ꯀ ꯃꯤꯗꯨ ꯂꯩꯇ꯭ꯔꯦ ꯑꯗꯨꯅꯦ ꯅꯨꯡꯉꯥꯏꯇꯦꯍꯦ
ꯍꯣꯏ ꯑꯗꯨꯃꯥꯏꯅ ꯇꯧ ꯀꯔꯤ ꯍꯣ ꯑꯣ ꯑꯗꯨꯒꯨꯝꯕꯔꯥ
ꯍꯣꯏ
ꯑꯍꯣ ꯑꯣ ꯑꯁ ꯁꯣꯢꯔꯦꯀꯣ
ꯈꯪꯉꯦ ꯅꯪ ꯁꯣꯏꯕꯗꯣ ꯑꯩ ꯈꯪꯏ
ꯅꯥꯏ ꯀꯣ ꯑꯣ ꯑꯩꯒꯤꯁꯨꯨꯀꯣ
ꯑꯥꯌꯦ
ꯎꯝ ꯏꯆꯥꯅꯨꯄꯤꯅ ꯇꯧꯋꯦ ꯍꯥꯏꯒꯦ ꯅꯟꯅ ꯂꯥꯔꯀ ꯑꯩꯉꯨꯟꯗ
ꯌꯥꯅꯁꯤ
ꯌꯥꯝꯅ ꯊꯥꯒꯠꯆꯔ ꯑꯗꯨ ꯑꯣꯏꯔꯗꯤ
ꯅꯝꯕꯨ ꯌꯝ
ꯑꯥꯏꯗꯤ ꯈꯪꯗꯦꯀꯣ
ꯅꯨꯡꯁꯤꯔꯀꫭ
ꯍꯣꯏ ꯍꯣꯏ ꯌꯥꯝꯅ ꯊꯥꯒꯠꯆꯔꯦ ꯑꯗꯨꯗꯤ ꯅꯨꯡꯁꯤꯔꯗꯤ ꯊꯒꯠꯆꯔꯦ
ꯀꯔꯤꯒꯤꯅꯣ ꯅꯪ ꯑꯗꯨꯝꯕꯅ ꯂꯄ ꯂꯅꯤ ꯂꯥꯛꯑꯦ
ꯅꯪꯅ ꯊꯕꯛ ꯊꯕꯛ ꯐꯠꯇꯕ ꯇꯧꯕꯒꯤ
ꯑꯦ ꯑ ꯑꯗꯨꯗꯨ ꯀꯨꯝꯕꯗꯤ ꯑꯩꯗꯤ ꯇꯣꯗ° ꯍꯦ ꯑꯗꯤꯀꯣ ꯑꯗꯨꯒꯨꯝꯕꯗꯨ ꯊꯕꯛ ꯇꯧꯕꯗꯗꯤ ꯍꯥꯏꯛꯇꯦꯍꯦ
ꯇꯧꯕ ꯌꯥꯏ ꯂꯥꯛꯄꯅꯤ ꯀꯔꯤꯅꯣ
ꯅꯠꯇꯍ° ꯑꯩꯗꯤ ꯇꯣꯗꯍꯦ
ꯇꯧꯑ°
ꯇꯧꯗꯦ
ꯑꯗꯨ ꯀꯔꯤꯒꯤ ꯅꯪ ꯖꯝꯄꯤꯡ ꯇꯧꯕ꯭ꯔꯥ
ꯅꯪ ꯅꯨꯄꯥꯒ ꯑꯩꯉꫭꯟꯗꯥ ꯄꯤꯛꯇꯧꯑ° ꯑꯗꯨꯅꯦ ꯍꯥꯏꯅꯦ ꯅꯪ ꯍꯩꯇꯦ
ꯅꯨꯡꯉꯥꯏꯇꯕ꯭ꯔꯣ ꯑꯁ ꯑꯩꯁꯨ ꯅꯨꯡꯉꯥꯏꯇꯦ ꯑꯗꯨ ꯇꯔꯒꯥ ꯅꯨꯡꯉꯥꯏꯇꯦ ꯑꯩꯁꯨ
ꯍꯣꯏ ꯑꯗꯨꯝ ꯂꯥꯛꯑꯝꯃꯒ ꯂꯥꯛꯀꯅꯨꯀꯣ ꯎꯝ
ꯌꯥꯝ ꯅꯨꯁꯤꯌ°
ꯌꯥꯔꯦ ꯍꯦ
ꯆꯥꯛ ꯆꯥꯔꯕ ꯂꯣꯏꯔꯕꫭ ꯅꯪ
ꯍꯣꯏ ꯂꯣꯏꯔꯦ ꯉꯁꯤ ꯌꯦꯔꯨꯝ ꯄꯤ ꯑꯗꯨꯒꯤ ꯌꯥꯝ ꯍꯥꯎꯋꯦ